ꯇꯕ꯭ꯔ ꯎ
ꯇꯥꯏꯌꯦ ꯅꯁꯂ ꯑꯃꯣ
ꯇꯥꯖ꯭ꯔꯥ
ꯇꯥꯏ ꯇꯥꯏ ꯑꯩꯅ ꯍꯥꯏꯕꯗꯣ ꯌꯦꯟꯁꯥꯡ ꯊꯣꯡꯃꯩ ꯃꯔꯝꯗ ꯁꯥꯟꯅꯁꯦꯕ ꯎꯝ
ꯆꯒꯦꯝ ꯄꯣꯝꯕꯁꯦ ꯀꯃꯥꯏꯅ ꯊꯣꯡꯅꯦꯕ
ꯎꯝ ꯍꯥꯏ ꯑꯗꯨ ꯃꯥꯜꯂꯦ
ꯍꯋꯥꯖꯥꯔ ꯐꯨꯠꯂ ꯊꯣꯡꯗꯨꯕ
ꯀꯌꯥ
ꯆꯒꯦꯝ ꯄꯣꯝꯕꯁꯦ ꯃꯈꯜ ꯃꯈꯜꯁ ꯃꯤ ꯃꯤꯒꯤ ꯈꯨꯊꯣꯡ ꯃꯥꯟꯅꯗꯌꯦ
ꯃꯥꯟꯅꯗꯦ ꯑꯗꯨꯕꯨꯗꯤ
ꯃꯅꯥꯗꯦ
ꯑꯩ ꯑꯩ ꯑꯁꯣꯝꯗꯪꯒꯤ ꯒꯥꯔꯤ ꯈꯝꯂꯝꯝꯕ ꯖꯒꯥꯗꯣ ꯑꯗꯨ꯭ꯋꯥꯏꯐꯥꯎ ꯆꯠꯀꯦ ꯑꯝꯇ ꯄꯥꯏꯀꯣ ꯍꯥꯏꯗꯤ ꯑꯗꯨꯝ ꯇꯥꯏꯐ ꯍꯧꯥꯎ ꯁꯛꯀꯦꯕꯪ ꯑꯗꯨꯝ ꯒꯥꯔꯤ ꯈꯥꯝꯃꯝꯕꯗꯣ ꯅꯪꯅ
ꯑꯗꯨꯗ ꯍꯥꯟ ꯆꯠꯇꯣꯏꯔꯣ ꯍꯥꯏꯖꯥꯠ
ꯑ ꯁ꯭ꯋꯥꯏꯗꯣ ꯌꯥꯝꯅ ꯖꯒꯥ ꯁ꯭ꯋꯥꯏꯗ ꯂꯩꯔꯛ ꯋꯥ ꯉꯥꯡꯕꯗꯣ ꯌꯥꯝꯅ ꯅꯤꯜꯂꯒ ꯇꯥꯛꯄ ꯃꯑꯣꯡ ꯇꯧꯋꯦꯕ ꯥꯏꯇꯕ ꯇꯨꯡꯁꯥꯔꯦ ꯁꯥꯏꯍꯦ ꯅꯣꯡ ꯀꯗꯩꯅ ꯍꯜꯂꯣ